ꯑ ꯇꯔꯕꯨ ꯇꯥ ꯑꯣ ꯀꯩꯗꯧꯔꯕꯅꯣ
ꯁꯨꯝ ꯍꯦꯞꯄꯝꯕꯅꯤꯗ
ꯑꯣ
ꯑꯉꯥꯡ ꯇꯨꯏꯁꯟ ꯆꯠꯀꯦꯅ
ꯑꯣ ꯑꯉꯥꯡ ꯇꯨꯏꯁꯟ ꯀꯥꯏꯗ
ꯀꯩꯅꯣꯗꯅꯤ ꯑꯁꯤ ꯁꯤꯡꯖꯃꯩꯗ
ꯂꯥ ꯄꯄꯤꯗ ꯑꯗꯨꯗꯤ
ꯂꯥꯞꯄꯦ ꯑꯗꯨꯝ
ꯀꯩꯗꯤ ꯆꯂꯤꯅꯣ ꯑꯣ ꯑꯣ ꯀ꯭ꯂꯥꯁ ꯀꯌꯥ ꯀꯥꯕ ꯑꯉꯥꯡꯅꯣꯇꯧꯕꯣ
ꯀ꯭ꯂꯥꯁ ꯁꯤꯛꯁꯅꯤꯗ ꯑꯉꯥꯡ ꯑꯃꯇꯡꯅꯩ
ꯁ ꯅꯨꯡꯉꯥꯏꯔꯦꯅꯦ ꯑꯗꯨꯗꯤ
ꯑꯁ ꯑꯗꯨꯝ ꯀꯩꯁꯨ ꯌꯥꯝ ꯀꯟꯅ ꯋꯥꯕꯕꯨꯗꯤ ꯑꯣꯏꯗꯦ ꯀ꯭ꯂꯥꯁ ꯁꯤꯛꯁꯅꯦꯅ
ꯎꯝ ꯀꯩꯅꯣ ꯃꯣꯏ ꯀꯩꯅꯣꯗꯤ ꯀꯌꯥ ꯀꯌꯥ ꯂꯧꯒꯦ ꯀꯃꯥꯏꯅ ꯇꯧꯒꯦ
ꯑꯗꯨꯝ ꯂꯤꯁꯤꯡ ꯃꯉꯥ ꯁꯨꯃꯥꯏꯅ ꯂꯧꯋꯤꯗ ꯀꯩꯁꯨ ꯌꯥꯝ ꯂꯧꯗꯦ ꯑꯩꯈꯣꯏ ꯏꯆꯦ ꯃꯆꯥꯅꯤꯅꯀꯣ
ꯑꯥ
ꯌꯥꯝ ꯍꯥꯏꯔꯨꯖꯥꯗ ꯃꯣꯏꯅ ꯄꯤꯔꯛꯄꯗꯨ ꯑꯗꯨꯝ ꯂꯧꯅꯦꯕ
ꯎꯝ
ꯑꯉꯥꯡ ꯑꯦꯛꯖꯥꯝꯕꯨꯗꯤ ꯂꯣꯏꯈ꯭ꯔꯕꯅꯤ ꯉꯁꯤꯗꯣ ꯉꯥꯏꯍꯥꯛ ꯆꯠꯄꯤꯔꯨꯒꯦꯅ
ꯑꯣ ꯑꯇꯣꯞꯄ ꯑꯇꯩꯗꯤ ꯇꯧꯗ꯭ꯔꯣ
ꯑꯇꯩ ꯇꯧꯗꯦ ꯉꯝꯗꯦꯗ ꯀꯥꯏꯗꯅꯣꯝ ꯑꯃ ꯇꯧꯕꯁꯤꯐꯥꯎ ꯋꯥꯔ ꯀꯥꯟꯁꯤꯗ
ꯎꯝ ꯃꯥꯅꯦ ꯑꯗꯣ ꯃꯣꯏꯗꯤ ꯆꯥꯎꯔꯕꯅꯤ ꯐꯩ ꯑꯉꯥꯡꯒꯤ ꯑꯉꯥꯡ ꯃꯆꯥ ꯃꯆꯥꯥ ꯊꯥꯏꯅ ꯑꯩꯈꯣꯏ ꯑꯩꯁꯨ ꯇꯧꯔꯝꯃꯦꯕꯀꯣ
ꯑꯥ
ꯑꯁ ꯈꯋꯥꯝ ꯃꯊꯥꯒ ꯁꯥꯖꯅꯦ
ꯋꯥ ꯑꯗꯨꯅꯦ ꯍꯥꯏꯗꯤ ꯍꯧꯖꯤꯛꯀꯥꯟ ꯑꯉꯥꯡꯈꯩꯁꯤꯗꯤ ꯑꯃꯨꯛ ꯁ꯭ꯀꯨꯜꯒꯤꯁꯨ ꯌꯥꯝ ꯌꯥꯝ ꯄꯤꯁꯜꯂꯛꯄꯅꯦ
ꯄꯤꯁꯜꯂꯦ ꯑꯁ ꯀꯥꯏꯔꯦ ꯀꯩꯅꯣꯝꯅꯦ ꯑꯩꯈꯣꯏ ꯊꯥꯏꯅꯒꯤꯤꯗꯨꯒ ꯃꯥꯟꯅꯗꯤ
ꯍꯣꯏ
ꯍꯧꯒꯤꯦ ꯀꯔꯤ ꯃꯃꯥ ꯃꯄꯥꯁꯤꯡꯗꯨꯅ ꯈꯔ ꯁꯦꯟꯅꯔꯗꯤ ꯐꯩꯌꯦꯕꯀꯣ ꯁꯦꯟꯅ ꯑꯔꯝꯕꯥ ꯇꯨꯏꯁꯟ ꯇꯧꯔꯔꯤꯅ ꯊꯥꯗꯣꯛꯑꯂ ꯂꯩꯕ ꯑꯉꯥꯡ ꯌꯥꯝ ꯌꯥꯎꯋꯦꯕ
ꯎꯝ
ꯃꯊꯥ ꯍꯥꯏ
ꯃꯁꯥꯅ ꯈꯔ ꯍꯩꯖꯈ꯭ꯔꯒꯗꯤꯀꯣ ꯅꯨꯡꯉꯥꯏꯕꯅꯦꯕ ꯑꯗꯨ ꯀ꯭ꯂꯥꯁ ꯁꯤꯛꯁ ꯁꯚꯦꯟꯗꯩꯗꯤ ꯑꯃꯨꯛ ꯈꯔ ꯈꯔ ꯅꯨꯡꯉꯥꯏꯕ ꯍꯧꯔꯅꯤ ꯑꯗꯨ ꯐꯣꯔ ꯊ꯭ꯔꯤ ꯐꯣꯔ ꯑꯁ꯭ꯋꯥꯏꯁꯤꯗꯤ ꯌꯥꯗ꯭ꯔꯤ ꯍꯥꯏꯇꯥꯔꯦ ꯎꯝ ꯍꯥꯏꯗꯤ ꯑꯉꯥꯡꯈꯩꯁꯤꯁꯨ ꯀꯩꯗꯧꯒꯦꯗ ꯁ꯭ꯀꯨꯜꯗꯣ ꯏꯟꯊꯤ ꯅꯨꯡꯉꯥꯏ ꯀꯥꯗꯕꯁꯨ ꯌꯥꯎꯔꯕꯅꯦꯕ ꯀꯣꯔꯣꯅꯥ ꯂꯩꯁꯤꯟꯈꯤꯕꯒ ꯑꯗꯩꯗꯤ ꯏꯔꯥꯡ ꯑꯃ ꯂꯩꯁꯜꯂꯞ ꯐꯅ ꯃꯥꯡꯉꯅꯤꯗꯅ ꯃꯣꯏꯗꯣ
ꯎꯝ
ꯑꯗꯨꯅ ꯍꯩꯕꯁꯨ ꯋꯥꯠꯂꯦ
ꯎꯝ ꯋꯥꯅ ꯈꯪꯗ꯭ꯔꯦꯗ ꯀꯣꯔꯣꯅꯥꯖꯤꯗ ꯂꯧ ꯀꯣꯔꯣꯅꯥꯁꯤ ꯂꯣꯏ ꯃꯥꯡꯍꯟꯒꯤꯗꯅ ꯐꯣꯟ ꯑꯃꯃꯝꯒ ꯑꯣꯟꯂꯥꯏꯟ ꯀ꯭ꯂꯥꯁ ꯅꯦꯅ
ꯃꯥꯅꯦ
ꯂꯣꯢ ꯍꯩꯅꯍꯟꯒꯤꯕꯅꯤꯃꯤ ꯐꯣꯟꯖꯦ
ꯍꯣꯏ ꯑꯗꯨꯅ ꯎꯄꯥꯢ ꯂꯩꯇꯦ ꯑꯈꯣꯏꯖꯨ
ꯃꯥꯟꯅꯦ ꯗꯨꯕꯨꯗꯤ
ꯌꯥꯝ ꯀꯟꯅ ꯐꯣꯔ꯭ꯁ ꯇꯧꯁꯜꯂꯖꯨ ꯌꯥꯗꯕ ꯃꯣꯢꯒꯤ ꯐꯤꯕꯝꯗꯨꯅꯀꯣ
ꯑ ꯑꯩꯈꯣꯏꯒꯤ ꯑꯩꯈꯣꯏ ꯍꯥꯏꯕ ꯑꯃ ꯑꯩꯈꯣꯏꯒꯤꯗꯤ ꯂꯥꯏꯕꯛ ꯐꯍꯧꯔꯦ ꯀꯣꯔꯣꯅꯥ ꯖꯦ ꯂꯣꯏꯗ꯭ꯔꯤꯀꯥꯟꯗ ꯂꯣꯏ ꯂꯣꯏꯍꯧꯔꯦꯕ ꯑꯈꯣꯏ ꯂꯣꯏ ꯇꯕꯖꯤꯡꯗꯣ
ꯃꯥꯅꯦ ꯐꯔꯝꯅꯦꯉꯣ ꯑꯩꯗꯤ ꯑꯃꯨꯛꯀ ꯍꯟꯅ ꯂꯥꯏꯔꯤꯛ ꯇꯝꯃꯣꯒꯗꯤ ꯁꯨ ꯁꯨꯉꯝ ꯉꯝꯃꯔꯣꯢ
ꯑꯁ
ꯑꯗꯨꯗꯤ ꯍꯨꯖꯤꯛꯀꯤ ꯃꯇꯝꯗꯀꯣ
ꯎꯝ
ꯅꯥꯏꯟ ꯇꯦꯟ ꯑꯃꯨꯛꯀ ꯊꯥꯎꯑꯣꯒꯗꯨꯗꯤ ꯑꯦꯂꯚꯦꯟ ꯇ꯭ꯋꯦꯜꯞꯀ ꯃꯨꯛ ꯊꯥꯎꯑꯣꯒꯗꯨꯗꯤ ꯉꯝꯃꯔꯣꯏꯕ
ꯑꯩꯅ ꯂꯥꯏꯔꯤꯛ ꯀꯥꯢ ꯄꯥꯅꯤꯡꯕꯥꯢ
ꯎꯝ ꯅꯠꯇꯦ ꯌꯦꯡꯉꯣꯅꯦ ꯍꯨꯖꯤꯛꯀꯥꯟꯒꯤ ꯀꯝꯄꯤꯇꯤꯁꯟ ꯍꯥꯏꯔꯗꯤ ꯇꯥꯈꯠꯇꯅ ꯋꯥꯡꯉꯦ ꯌꯦꯡꯉꯣꯅꯦ
ꯎꯝ
ꯇꯧꯗ꯭ꯔꯖꯨ ꯌꯥꯔꯣꯏ ꯀꯣꯆꯤꯡ ꯑꯃ ꯆꯠꯇ꯭ꯔꯖꯨꯨ ꯌꯥꯔꯣꯏ ꯀꯣꯆꯤꯡꯒꯗꯨꯗꯤ ꯑꯩꯈꯣꯏꯗꯤ ꯑꯃꯨꯛ ꯁꯨꯡꯇꯧ ꯇꯧꯔꯛ ꯄ ꯅꯠꯇꯦꯅꯦ
ꯎꯝ ꯑꯁ ꯑꯗꯨꯏꯗꯤ
ꯎꯝ
ꯑꯗꯨꯏꯗꯤ ꯑꯩꯗꯤ ꯌꯥꯝ ꯇꯧꯔꯛꯏꯕꯣ
ꯎꯝ ꯐꯔꯕꯅꯦ ꯈꯔ ꯇꯧꯔꯛꯢꯗꯨ ꯑꯩꯈꯣꯏꯗꯤ ꯃꯨꯛ ꯇꯧꯔꯛꯇꯦꯕ
ꯍꯣꯝ ꯇꯨꯏꯁꯟ ꯌꯥꯝ ꯇꯧꯔꯛꯑꯦꯕ
ꯎꯝ
ꯏꯔꯨꯝꯗꯣꯗꯥ ꯀꯧ ꯀꯧꯗꯅ
ꯄꯔꯤꯝꯅꯤ ꯑꯩ ꯇꯤꯁꯟ ꯆꯠꯀꯦꯕꯥꯎꯗ ꯑ ꯇꯨꯏꯁꯟ ꯆꯠꯈꯤꯕꯥꯥꯎꯗ ꯐꯪꯉꯛꯇ꯭ꯔꯕꯅꯤꯅꯦ ꯑꯩꯈꯣꯏꯁꯤꯅꯣꯌꯥ
ꯎꯝ
ꯁ ꯌꯥꯝ ꯄꯥꯍꯟꯗꯅꯀꯣ ꯑꯃꯔꯣꯝꯗꯕꯨꯗꯤ ꯀꯥꯟꯅꯩ ꯑꯗꯣ ꯑꯃꯨꯛ ꯑꯃꯨꯛꯇꯤ ꯏꯁꯥꯗ ꯃꯣꯇꯤꯚꯦꯁꯟ ꯈꯔꯗꯤ ꯋꯥꯠꯂꯦꯕ
ꯎꯝ
ꯃꯤ ꯒꯩꯅ ꯇꯨꯏ ꯁꯟ ꯂꯣꯏ ꯇꯧꯅꯒꯝꯅꯤꯅ ꯒꯥꯏꯅ ꯈꯟꯕꯗꯣ
ꯎꯝ ꯑꯗꯨ ꯏꯁꯥꯅ ꯄꯥꯖꯕꯖꯤꯅ ꯐꯔꯤꯅꯤꯗ ꯍꯥꯏꯗꯤ ꯈꯪꯕ ꯍꯦꯟꯗꯣꯏꯅꯦꯕ ꯑꯗꯨꯅ
ꯃꯥꯅꯦ ꯑꯗꯨꯕꯨꯗꯤ ꯑꯗꯣ ꯍꯧꯖꯤꯛꯀꯥꯟꯒꯤ ꯇꯨꯏꯁꯟ ꯈꯨꯠ ꯇꯧꯖꯩ ꯃꯃꯥ ꯃꯄꯥꯒꯩꯅ ꯄꯨꯔꯥ ꯇꯨꯏꯁꯟꯗ ꯊꯥꯗꯣꯛꯄꯖꯨ ꯌꯥꯎꯋꯦꯕ
ꯎꯝ ꯌꯥꯎꯋꯦ ꯌꯥꯎꯋꯦ ꯌꯥꯎꯑꯣ ꯑꯗꯨ
ꯇꯤ ꯄꯥꯍꯟꯗ꯭ꯔꯕꯀꯣ ꯑꯗꯨꯗꯤ ꯑꯃꯨꯛ ꯍꯌꯦꯡꯋꯥꯏ ꯁꯣꯏ ꯁꯣꯏꯔꯛꯀꯅꯦꯕ
ꯁꯣꯏꯔꯤꯕ ꯍꯥꯏꯕꯨꯄꯥ ꯁꯣꯏꯔꯤꯝꯅꯦ ꯑꯗꯨꯗꯤ
ꯇꯨꯏꯁꯟꯗꯨꯗꯤ ꯆꯍꯤ ꯆꯨꯞꯄ ꯇꯧ ꯂꯩ ꯌꯥꯔꯣꯏꯗꯅ
ꯎꯝ
ꯇꯧꯔꯣꯏꯒꯤꯗꯤ ꯌꯥꯔꯣꯏ ꯇꯨꯌꯦꯜꯕ ꯍꯦꯛ ꯂꯣꯏꯔꯛꯄꯒ ꯃꯁꯥꯅ ꯄꯥꯖꯕꯗꯨ ꯍꯣꯏ ꯇꯨꯌꯦꯜꯕ ꯐꯥꯎꯗꯤ ꯍꯥꯏ ꯍꯥꯏꯅ ꯑꯗꯨꯝ ꯇꯧꯒꯤꯅꯤꯀꯣ
ꯎꯝ
ꯃꯈꯥ ꯇꯥꯔꯛꯄꯗꯅꯤ ꯑꯗ ꯂꯣꯏ ꯂꯣꯡꯉꯤꯁꯦ
ꯁꯣꯏꯔꯛ ꯇꯨꯏꯍꯦ
ꯍꯣꯏ ꯑꯗꯩꯗꯤ ꯗꯤꯁꯤꯄꯂ꯭ꯤꯟꯗꯣ ꯃꯥ ꯃꯁꯥꯅ ꯃꯦꯟꯇꯦꯟ ꯇꯧꯕ ꯉꯝꯃꯔꯣꯏꯗꯕꯅꯦꯕ ꯃꯁꯥꯅꯣꯏ ꯊꯃꯩ ꯁꯦꯡꯅ ꯄꯥꯅꯤꯡꯒ꯭ꯔꯒꯕꯨꯗꯤ
ꯁꯤ ꯈꯪꯗꯦꯗ ꯑꯩꯈꯣꯏꯅ ꯍꯥꯟꯅ ꯑꯉꯥꯡ ꯑꯣꯏꯔꯤꯀꯥꯟꯗꯗꯤ
ꯑ
ꯇꯦꯟ ꯇꯨꯌꯦꯜꯞꯁꯦ ꯀꯔꯝ ꯀꯥꯟꯗ ꯊꯥꯗꯣꯏꯅꯣ ꯁꯤꯁꯤꯗ ꯂꯣꯏꯈ꯭ꯔꯗꯤ ꯐꯅꯤꯗꯅꯤ ꯈꯜꯂꯝꯕꯅꯤ
ꯍꯣꯏ ꯍꯣꯏ
ꯆꯥꯎꯈꯠꯅꯤꯡꯗ꯭ꯔꯦ ꯑꯉꯥꯡ ꯑꯗꯨꯝ ꯑꯣꯏ ꯂꯩꯅꯤꯡꯉ
ꯑꯗꯨꯅꯦ ꯑꯍꯟ ꯑꯣꯏꯁꯜꯂꯛꯄꯁꯦ ꯃꯊꯁꯨ ꯍꯥꯏꯩꯅ
ꯃꯊꯥ ꯁꯥꯍꯦꯕ
ꯑꯗꯨꯗꯥꯏꯗꯤ ꯄꯩꯁꯥꯒꯤ ꯃꯣꯟꯊꯥ ꯁꯥꯒꯗ꯭ꯔꯥ ꯄꯩꯁꯥ ꯇꯥꯟꯐꯝꯒ ꯂꯩꯇꯕꯒ
ꯎꯝ ꯂꯥꯏꯟ ꯑꯃ ꯂꯥꯏꯟ ꯑꯃꯗ ꯆꯠ ꯄ꯭ꯔ ꯆꯂꯥꯎꯒ
ꯑꯣ
ꯀꯩꯅꯣꯗ ꯏꯒ꯭ꯔꯦꯖꯦꯁꯟ ꯇꯧꯏꯅꯦꯅ ꯁꯨꯝ ꯇꯧꯊꯈ꯭ꯔꯦ ꯁꯤ ꯁꯤ ꯂꯣꯏꯔꯦ ꯍꯧꯖꯤꯛ ꯀꯔꯤ ꯇꯧꯗꯣꯏꯅꯣꯖꯤ ꯈꯪꯗꯗꯅ ꯉꯥꯎꯔꯣꯏꯦꯕꯀꯣ
ꯑꯗꯨꯗ ꯑꯅꯦ
ꯄꯩꯁꯥ ꯇꯥꯟꯒꯗꯕ ꯃꯇꯝꯁꯤꯗ
ꯃꯥꯅꯦ ꯊꯕꯛꯁꯤꯁꯨ ꯑꯃꯨꯛ ꯐꯪꯅꯤ ꯐꯪꯉꯣꯏꯁꯦ ꯇꯝꯕ ꯉꯝꯕ ꯅꯠꯇꯦꯅ
ꯥꯏ ꯃꯅꯤꯄꯨꯔꯒꯤ ꯊꯕꯛꯁꯤ ꯀꯧꯕꯤꯕꯁꯨ ꯅꯠꯇꯦ
ꯎꯝ ꯈꯪꯗꯦꯅ ꯇꯧꯔꯤꯁꯦ ꯍꯣꯏ ꯑꯗꯨꯅꯤ
ꯊꯧꯔꯤ ꯄꯆꯥ
ꯑꯣ
ꯎꯗꯦꯗ ꯂꯩ ꯍꯩꯇ꯭ꯔꯦ ꯃꯅꯤꯄꯨꯔ
ꯎꯝ ꯎ ꯅꯨꯡꯉꯥꯏꯕ ꯃꯤꯅꯕꯨꯗꯤ ꯅꯨꯡꯉꯥꯏꯈꯤꯕ
ꯎꯝ ꯄꯩꯁꯥ ꯄꯥꯏ ꯃꯤꯅ ꯑꯗꯨꯝ ꯄꯥꯏꯈꯤꯅꯦꯕ ꯁꯤꯗꯤ ꯄꯥꯏꯗꯕ ꯃꯤ ꯄꯨꯊꯔ ꯂꯩꯍꯧꯕꯗꯨꯅ ꯍꯧꯒꯠꯂꯛ ꯉꯝꯃꯣꯏꯕ
ꯃꯥꯅꯦ
ꯑꯃ ꯑꯅꯤꯒꯤ ꯋꯥꯅꯦꯕ
ꯃ
ꯀꯩ ꯀꯩ ꯇꯧꯔꯤꯒꯦ ꯍꯧꯖꯤꯛꯄꯣ
ꯑꯁ ꯀꯩꯨ ꯇꯧꯅꯤ ꯀꯔꯤꯝ ꯇꯧꯗꯤ ꯆꯞ ꯃꯥꯟꯅꯩ ꯀꯩꯅꯣ ꯅꯣꯏꯁꯨ ꯆꯞ ꯃꯥꯟꯅꯩꯅ ꯀꯩꯝ ꯇꯧꯔꯝꯃꯦ
ꯎꯝ ꯀꯩꯝ ꯇꯧꯗꯦ ꯅꯣꯡꯃꯩ ꯈꯔ ꯆꯥꯕ ꯈꯔ ꯁꯥꯟꯅꯕ ꯍꯟꯖꯤꯜꯂ ꯇꯨꯝꯕ
ꯑꯗꯨꯅꯤ ꯑꯁꯤꯐꯥꯎ ꯌꯨꯝꯗ ꯂꯩꯇꯕꯩ ꯈꯔ ꯐꯔꯤꯕꯅꯤ ꯌꯨꯝꯗꯒ ꯂꯩꯔꯗꯤꯕꯣ ꯉꯥꯡꯕꯗ ꯉꯥꯡꯕꯗ ꯑꯁ ꯑꯃ ꯇꯧꯁꯜꯂꯨ ꯑꯃ ꯇꯧꯁꯜꯂꯨꯅ ꯉꯥꯡꯕꯗ ꯂꯩ ꯉꯝꯃꯣꯏꯗꯣꯏ
ꯂꯩꯐꯝ ꯆꯥꯐꯝ ꯈꯪꯗ꯭ꯔꯕꯃꯤꯕ ꯍꯣꯏꯗꯤ ꯉꯥꯡꯕꯗꯣ ꯉꯥꯡ ꯊꯣꯛꯂꯛ ꯉꯥꯡꯉ ꯁ꯭ꯋꯥꯏ ꯀꯩꯅꯣ ꯇꯧꯔꯦ ꯁ꯭ꯋꯥꯏ ꯆꯠꯂꯦ ꯉꯥꯡꯉꯤ ꯇꯕ ꯇꯕ ꯇꯕ ꯀꯖꯅꯕ ꯇꯕ ꯑꯟ ꯇꯧꯅ ꯇꯧ ꯊꯥꯎ ꯑꯟ ꯇꯧꯅ ꯇꯧ
ꯍꯦꯛꯇ ꯐꯪꯕꯁꯨ ꯅꯠ ꯐꯪꯉꯦꯗꯤ ꯇꯧꯈ꯭ꯔꯒꯦꯕꯣ꯫
ꯄꯩꯁꯥ ꯉꯛꯇꯅꯤ ꯍꯧꯖꯤꯛ꯫
ꯆꯍꯤ ꯀꯌꯥ꯫ ꯀꯌꯥ ꯍꯣꯠꯅꯕꯐꯥꯎꯗ ꯐꯪꯗꯗꯅ꯫ ꯌꯥꯝ ꯋꯥ ꯂꯩꯔꯤꯁꯦ꯫
ꯎꯝ꯫
ꯑꯥꯏꯑꯦꯁ ꯊꯥꯕ ꯃꯌꯥꯝ ꯐꯥꯎꯗ ꯌꯦꯡꯉꯣꯅ꯫ ꯊꯥꯔꯅꯤ ꯆꯍꯤ ꯃꯥꯡꯉꯨꯔꯥ ꯅꯤ ꯑꯗꯨꯒ ꯑꯇꯣꯞꯄ ꯑꯃꯨꯛ꯫ ꯊꯤꯔꯛꯀꯗꯣꯏꯅꯤ ꯗꯨꯅꯤ ꯌꯥꯗ꯭ꯔꯀꯥꯟꯗ ꯫
ꯑꯥꯏꯑꯦꯁ ꯊꯥꯕꯀꯥꯡꯒꯨ ꯆꯍꯤ ꯐꯖꯟꯅ ꯃꯥꯡꯉꯦ ꯃꯣꯏꯖꯤ꯫
ꯑꯗꯨꯅꯦ꯫ ꯃꯊꯥ ꯁꯥꯔꯝꯒꯅꯤ ꯃꯣꯏꯁꯨ ꯍꯣꯏ꯫
ꯕꯦꯔꯅꯦ꯫
ꯕꯦꯔꯅꯦ꯫ ꯆꯥꯛ ꯌꯦꯟꯁꯥꯡꯗꯤ ꯍꯧꯖꯤꯛꯀꯥꯟꯁꯤꯕꯨ ꯀꯩꯀꯩ ꯆꯥꯕ ꯌꯥꯔꯤꯒꯦ꯫
ꯈꯪꯒꯦꯗ ꯄꯨꯡꯆꯥ ꯄꯨꯡꯆꯥ ꯆꯥꯏ꯫
ꯎꯝ꯫
ꯀꯩꯅꯣꯅꯤꯅ ꯀꯥꯂꯦꯟ ꯃꯇꯝꯅꯤꯅ ꯃꯍꯤ ꯃꯅꯥꯏ ꯆꯥꯢ꯫ ꯑꯗꯨꯅ ꯍꯛꯆꯥꯡ ꯅꯨꯡꯉꯥꯏꯌꯦꯅ꯫
ꯑꯗꯨꯅꯗꯤ ꯐꯩ꯫
ꯎꯝ꯫
ꯏꯪꯊꯝꯊꯥꯗꯅ ꯑꯃꯨꯛ ꯆꯥꯔꯤꯈꯩꯗꯤ ꯍꯥꯎꯕ꯫ ꯑꯗꯨ ꯏꯁꯥꯗꯤ ꯌꯥꯝꯅꯈꯠꯂꯤꯅꯦ꯫ ꯏꯪꯗꯝꯊꯥ ꯁꯦ꯫
ꯀꯔꯥꯏꯗꯩ ꯏꯪꯉꯕꯅꯦꯅ ꯐꯃꯨꯡꯗꯩ ꯍꯦꯟ ꯗꯣꯛꯅꯤꯡꯕ ꯅꯠꯇꯦꯗꯣ ꯆꯥꯁꯤꯜꯂꯒ꯫
ꯀꯦꯁꯨꯨ꯫
ꯇꯟꯗꯦ ꯇꯟꯗꯦ꯫
ꯗ ꯌꯥꯝ ꯇꯜꯂꯦꯅꯦ꯫
ꯆꯁꯟꯂꯅꯤ ꯇꯨꯝꯃꯅꯤ꯫
ꯎꯝ꯫
ꯑꯗꯨꯅꯗꯤ ꯀꯔꯥꯏꯗꯒꯤ꯫ ꯍꯛꯆꯥꯡ ꯐꯔꯥꯅꯤ꯫
ꯑꯥ ꯑꯁ ꯑꯗꯨꯒ ꯍꯧꯖꯤꯛꯀꯥꯟꯒꯤ ꯆꯤꯟꯖꯥꯛꯁꯦ꯫ ꯁꯤ ꯄꯨꯔꯥ ꯕꯦꯔꯅꯤꯀꯣ꯫ ꯅꯥꯅꯔꯤ ꯃꯌꯥꯝꯁꯤ ꯌꯦꯡꯉꯣꯅ꯫ ꯑꯩ ꯅꯥꯀꯟꯗ ꯅꯨꯄꯥ ꯑꯃ ꯂꯩꯌꯦ ꯃꯥꯁꯤ ꯆꯍꯤ ꯀꯨꯟꯊ꯭ꯔꯥꯒ ꯈꯔ ꯁꯨꯗ ꯉꯥꯏꯔꯤꯕꯀꯣ ꯑꯗꯨꯃ ꯗꯥꯏꯕꯤꯇꯤꯁ ꯅꯔꯔ ꯁꯨꯒꯔ ꯋꯥꯡꯕꯇꯪꯒ ꯅꯠꯇ꯭ꯔꯦꯕ
ꯂꯥ
ꯃꯣꯏꯁꯦ ꯊꯕꯛ ꯑꯦꯛꯖꯥꯝ ꯊꯥꯕꯩꯅꯤꯅ ꯑꯗꯨꯝ ꯀꯨꯏꯅ ꯍꯣꯠꯅꯔꯨꯔꯦꯗꯅ ꯑꯗꯨꯒ ꯃꯊꯥꯒꯕ ꯀꯩꯀꯥ ꯑꯗꯨꯝ ꯐꯝꯖꯤꯜꯂꯒ ꯆꯥꯥꯁꯜꯂꯒ ꯑꯗꯨꯝ ꯂꯩꯕꯗꯣ
ꯎꯝ
ꯃꯁꯥꯗꯤ ꯄꯥꯏꯌꯦꯕꯀꯣ ꯑꯗꯨꯒ ꯗꯥꯏꯕꯤꯇꯤꯁ ꯂꯩ ꯑꯩ ꯊꯥꯖꯗꯕꯁꯤꯗꯤ
ꯀꯩꯅꯣ ꯇꯧꯋꯦ ꯍꯥꯏꯌꯦ ꯍꯧꯖꯤꯛꯁꯦ ꯍꯥꯏꯗꯤ ꯑ ꯑꯩꯈꯣꯏꯒꯤ ꯀꯨꯏꯅ ꯁꯥꯡꯅ ꯂꯥꯏꯔꯤꯛ ꯄꯥꯏꯅꯤ ꯀꯥꯏꯅ ꯑꯗꯒꯤ ꯑꯣꯐꯤꯁꯀꯤ ꯊꯕꯛ ꯇꯧꯔꯤꯅꯤꯅ ꯀꯨꯏꯅ ꯁꯥꯡꯅ ꯐꯝꯃ ꯂꯩꯕꯁꯦ
ꯃꯥꯅꯦ
ꯁꯤꯁꯤ ꯌꯥꯝ ꯐꯠꯇꯦ ꯍꯥꯏꯌꯦꯕ
ꯀꯥꯏ ꯐꯗꯣꯏꯅꯣꯅꯦ
ꯆꯨꯔꯨꯞ ꯊꯛꯄ ꯃꯤ ꯑꯃꯅ ꯁꯣꯛꯄꯒꯤ ꯆꯥꯡꯗꯣ ꯑꯗꯨꯃꯥꯏꯅ ꯁꯣꯛꯑ ꯍꯥꯏꯔꯤ ꯃꯣꯏꯁꯦ
ꯁꯣꯝꯒꯅꯤ ꯑꯐꯕ ꯊꯕꯛ ꯉꯇꯦꯅꯦ ꯍꯥꯏꯗꯤ ꯑꯃꯔꯣꯝꯗꯗꯤ ꯋꯥꯕ ꯈꯨꯋꯥ ꯑꯗꯨ ꯃꯥꯟꯅꯗꯦꯕ
ꯎꯝ
ꯃꯊꯥꯔꯣꯝꯗ ꯋꯥꯗꯣꯏꯅꯦ ꯃꯣꯏꯅ ꯑꯃꯨꯛ
ꯂꯩ ꯌꯥꯔꯅꯤ ꯍꯧꯖꯤ ꯀꯥꯥꯟꯦ ꯂꯩꯅꯤꯡꯗ꯭ꯔꯦ
ꯇꯧꯔ ꯇꯧꯔ ꯑꯗꯨꯗꯤ ꯅꯪꯁꯨ ꯑꯩꯁꯨ ꯀꯩꯅꯣ ꯇꯧꯒꯦ ꯅꯣꯡꯃꯃꯃꯨꯛ ꯐꯥꯎꯅꯁꯤ ꯁꯦꯁꯟ ꯆꯥꯜꯂꯨꯒꯤ
ꯎꯝ ꯎꯝ
ꯄꯩꯁꯥ ꯈꯔ ꯇꯥꯟꯗ ꯌꯥꯗ꯭ꯔꯦ ꯎꯝ ꯊꯥꯝ ꯊꯝ
ꯊꯃꯦ ꯊꯪ